ꯍꯜꯂꯣ ꯆꯥꯛꯆꯕꯣ
ꯑꯧ ꯆꯥꯔꯦ ꯅꯪꯗꯤ
ꯆꯥꯈ꯭ꯔꯦ ꯑꯩꯁꯨ
ꯀ꯭ꯔꯤ ꯏꯟꯁꯥꯡ ꯆꯥꯕ꯭ꯔ
ꯉꯁꯤꯗꯤ ꯌꯦꯟ ꯆꯥꯏꯌꯦ
ꯑꯦ ꯍꯥꯎꯕ ꯏꯟꯁꯥꯡꯅꯤꯅꯦ
ꯍꯣꯏ ꯅꯪꯗꯤ ꯅꯣꯏꯗꯤ
ꯎꯝ ꯑꯩꯗꯣ ꯆꯦ ꯍꯋꯥꯏ ꯑꯁꯥꯡꯕꯗꯣ
ꯑꯣ
ꯑꯗꯨ ꯆꯥꯏꯌꯦ
ꯑꯣ
ꯍꯥꯎꯕꯅꯤ ꯍꯥꯎꯕꯅꯤ ꯑꯗꯨꯁꯨ
ꯍꯣꯏ ꯍꯥꯎꯋꯦ ꯑꯣ ꯑꯋꯥ ꯑ ꯍꯋꯥꯏ ꯑꯁꯥꯡꯕꯗꯨꯒ ꯁꯧꯒ꯭ꯔꯤ ꯍꯥꯞꯄꯒ ꯑꯗꯨꯒ ꯆꯤꯛꯀꯟꯗꯣ ꯐ꯭ꯔꯥꯏ ꯈꯔ ꯇꯧꯔꯒ ꯆꯥꯏꯌꯦ
ꯑꯁ ꯅꯪꯒꯤꯅ ꯍꯦꯟꯅ ꯍꯥꯎꯔꯅꯤ ꯑꯩꯉꯣꯟꯗꯒꯤ
ꯍꯣꯏ ꯍꯥꯎꯋꯦ
ꯅꯪꯅ ꯊꯣꯡꯗ꯭ꯔꯣ
ꯑꯩꯅ ꯊꯣꯡꯕꯗꯤ ꯑꯩꯅ ꯊꯣꯡꯗ꯭ꯔꯕꯗꯤ ꯏꯄꯥꯏ ꯂꯩꯇꯦ ꯔꯦꯟꯗ ꯂꯩꯕꯅꯤꯅ ꯑꯈꯣꯏꯗꯤ
ꯍꯣꯏꯅꯦ ꯅꯪꯅ ꯊꯣꯡꯕ ꯃꯥꯜꯂꯦꯅꯦ ꯅꯪꯅ ꯈꯨꯍꯥꯏꯗꯣ ꯅꯪꯒꯤ ꯈꯨꯍꯥꯏ ꯃꯑꯣꯡꯗꯣ
ꯑꯗꯨꯅꯤ ꯑꯩꯅ ꯊꯣꯡꯕꯗꯗꯤ ꯃꯤꯅ ꯊꯣꯡꯅꯤꯡꯉꯥꯏ ꯂꯩꯇ꯭ꯔꯦ
ꯔꯦꯟꯗ ꯂꯩꯌꯦꯕ
ꯍꯣꯏ ꯏꯊꯟꯗ
ꯅꯊꯟꯗ
ꯎꯝ
ꯅꯊꯟꯗ ꯂꯩꯕ ꯅꯨꯡꯉꯥꯏꯕ꯭ꯔꯣꯅꯦ
ꯍꯣꯏ ꯅꯨꯡꯉꯥꯏ ꯍꯦ
ꯅꯊꯟꯗꯩꯗꯤ ꯆꯥꯛ ꯏꯟꯁꯥꯡꯗꯤ ꯊꯣꯡꯕꯗꯤ ꯋꯥꯔꯝꯃꯅꯤ
ꯈꯪꯗꯦꯗ ꯑꯩ ꯋꯥꯗꯦꯗ ꯑꯩ ꯏꯊꯟꯇꯒꯤ ꯑꯗꯨꯝ ꯊꯣꯡꯕꯒꯤ
ꯑꯈꯣꯏꯗꯤ ꯅꯨꯄꯥꯍꯣꯏꯗꯤ ꯏꯊꯟꯗ ꯂꯩꯔꯗꯤ ꯆꯥꯛ ꯆꯥꯗꯕ ꯅꯨꯃꯤꯠꯁꯨ ꯌꯥꯎꯕꯅꯦꯍꯦ ꯊꯣꯡꯅꯤꯡꯗꯕꯒꯤ
ꯎꯝ ꯅꯣꯏ ꯅꯨꯄꯥꯗꯤ ꯑꯗꯨꯃꯥꯏꯅ ꯇꯧꯏꯍꯥꯏ ꯀꯔꯤꯔ ꯆꯥꯛ ꯊꯣꯡꯕ ꯇꯟꯕꯗꯣ ꯃꯨꯞ ꯈꯣꯏꯗ ꯑꯗꯨꯝ ꯃꯔꯨꯞ ꯈꯣꯏꯗ ꯑꯗꯨꯝ ꯄꯨꯜꯂꯒ ꯆꯥꯕ ꯆꯠꯄꯗꯣ
ꯍꯣꯏ ꯅꯨꯄꯤꯅ ꯍꯦꯟꯅ ꯐꯕ ꯖꯥꯠꯅꯤ ꯊꯕꯛꯁꯤꯀꯣ ꯆꯥꯛ ꯏꯟꯁꯥꯡ ꯊꯣꯡꯕꯗꯤ
ꯍꯣꯏ ꯅꯨꯄꯤꯅ ꯊꯣꯡꯗ꯭ꯔꯗꯤ ꯑꯌꯥꯝꯕ ꯅꯨꯄꯤꯅ ꯊꯣꯡꯅ ꯐꯦꯃꯤꯂꯤꯗꯁꯨ ꯅꯨꯄꯤꯅ ꯊꯣꯡꯉꯤꯅ ꯅꯨꯄꯥꯅ ꯊꯣꯡꯗꯦꯅ ꯑꯗꯨꯅꯤꯗ ꯉꯁꯤ ꯀꯗꯥꯏꯗ ꯆꯠꯄ꯭ꯔꯥ
ꯉꯁꯤꯗꯤ ꯌꯨꯝꯗ ꯂꯩꯌꯦ ꯑꯗꯨꯒ ꯕꯣꯜ ꯁꯅꯥꯕ ꯆꯠꯂꯦ ꯉꯁꯥꯏ ꯕꯣꯜ ꯁꯥꯟꯅꯕ ꯆꯠꯄꯒꯤ ꯌꯦꯟ ꯆꯥꯕꯅꯤ ꯉꯁꯤꯗꯤ
ꯁꯦꯁ ꯉꯝꯕ꯭ꯔꯣ
ꯉꯝꯗ꯭ꯔꯗꯤ ꯑꯩꯅ ꯉꯝꯗꯅ ꯀꯥꯅ ꯑꯈꯣꯏꯅ ꯉꯝꯗꯅ ꯀꯥꯅꯅ ꯉꯝꯕ꯭ꯔꯣ
ꯑꯁ ꯊꯥꯖꯗꯕ
ꯔꯣꯅꯥꯜꯗꯣ ꯃꯥꯟꯕꯅꯤꯅꯦ ꯑꯈꯣꯏꯁꯦ ꯔꯣꯅꯥꯜꯗꯣ ꯃꯤꯅ ꯔꯣꯅꯥꯜꯗꯣ ꯃꯥꯜꯂꯦ ꯃꯥꯜꯂꯦ ꯍꯥꯏꯕꯅꯦ ꯑꯈꯣꯏꯕꯨ
ꯇꯨꯔꯤ ꯈꯪꯗ꯭ꯔꯦꯍꯦ ꯃꯥꯟꯕ꯭ꯔꯥ ꯃꯥꯟꯗꯕ꯭ꯔꯥ ꯍꯥꯏꯕꯗꯨ ꯍꯣꯔꯦꯟ ꯌꯦꯡꯒꯦ ꯐꯣꯇꯣ ꯊꯥꯔꯛꯑꯣ
ꯐꯣꯇꯣꯗꯤ ꯃꯥꯟꯗꯦꯗꯣ ꯁꯅꯥꯕꯣ ꯃꯑꯣꯡꯗꯣ
ꯑꯣ ꯑꯣ ꯔꯣꯅꯥꯜꯗꯣꯒꯤ ꯏꯁꯀꯦꯜ ꯂꯧꯕ꯭ꯔꯥ ꯅꯪꯗꯤ
ꯎꯝ
ꯑꯁ
ꯅꯪ ꯂꯥꯏꯔꯤꯛ ꯇꯝꯕ ꯂꯣꯏꯔꯕ꯭ꯔꯣ ꯅꯠꯇ꯭ꯔꯒ
ꯑꯥ ꯂꯥꯁ ꯏꯌꯥꯔꯅ ꯂꯣꯏꯈ꯭ꯔꯦ
ꯑꯣ ꯀꯔꯤ ꯀꯣꯜꯂꯦꯖꯇ ꯇꯝꯃꯛꯄ꯭ꯔꯣ
ꯗꯤ ꯑꯦꯝꯗ
ꯗꯤ ꯑꯦꯝ ꯁꯥꯏꯟꯁ ꯑꯔꯠꯁ
ꯑꯥꯔꯠꯁ ꯑꯥꯔꯠꯁꯇ ꯑꯗꯨꯒ ꯒ꯭ꯔꯦꯖ꯭ꯋꯦꯁꯟꯗ ꯇ꯭ꯔꯦꯅꯤꯡ ꯃꯆꯥꯒꯨꯝꯕ ꯇꯧꯕ ꯑꯗꯨꯒꯤ
ꯑꯩꯁꯨ ꯗꯤ ꯑꯦꯝꯗ ꯀꯥꯔꯝꯕꯅꯤ ꯍꯥꯟꯅ
ꯑꯣ
ꯇꯨ ꯊꯥꯎꯖꯟ ꯇꯨ ꯊꯥꯎꯖꯟ ꯇ꯭ꯋꯦꯟꯇꯤ ꯋꯥꯟꯗ ꯂꯣꯏꯈ꯭ꯔꯦ ꯑꯈꯣꯏꯗꯤ
ꯎꯝ ꯑꯈꯣꯏꯅ ꯇ꯭ꯋꯦꯟꯇꯤ ꯇꯨꯗꯒꯤ ꯑꯃꯨꯛ ꯂꯥꯛꯄ
ꯑꯣ ꯑꯗꯨꯗꯤ ꯈꯪꯂꯉꯔꯣꯏ ꯅꯣꯏꯗꯨꯗꯤ
ꯎꯝ ꯈꯪꯉꯔꯣꯏ
ꯏꯔꯨꯅꯤꯡꯕꯅ ꯂꯣꯏꯔꯦ ꯏꯔꯨꯒꯦ ꯇꯧꯕꯅꯤ ꯃꯤ ꯃꯄꯥꯟꯗ ꯋꯥꯁꯔꯨꯝ ꯃꯅꯥꯛꯇ ꯃꯤ ꯂꯩꯕ ꯑꯗꯨꯝꯅꯤ ꯊꯣꯛꯄ ꯇꯥꯟꯕ
ꯑꯣ
ꯍꯣꯏ ꯊꯦꯡꯉꯦ ꯑꯈꯣꯏꯗꯣ ꯑꯥ ꯀꯣꯏꯕ ꯆꯠꯄ ꯑꯗꯨꯒꯤ
ꯀꯔꯥꯏꯗꯔꯣ
ꯍꯟꯗꯛ ꯌꯥꯝ ꯀꯔꯤꯔ ꯔꯝꯔꯩꯗ
ꯑꯣ ꯔꯃꯩꯒꯤ ꯏꯀꯣ ꯇꯣꯔꯤꯁ ꯄꯥꯛꯇꯔꯣ
ꯍꯣꯏ ꯍꯣꯏ ꯑꯗꯨꯗ ꯆꯠꯄ ꯉꯁꯤꯗ
ꯑꯣ ꯅꯣꯏ ꯅꯣꯏ ꯇ꯭ꯔꯦꯅꯤꯡ ꯇꯧꯕ ꯀꯥꯡꯕꯨꯈꯣꯏꯗꯣ
ꯅꯣ ꯅꯠꯇꯦ ꯑꯩꯈꯣꯏ ꯄꯔꯁꯣꯅꯦꯜ ꯑꯩꯈꯣꯏꯒꯤ ꯒ꯭ꯔꯨꯞ ꯑꯩꯈꯣꯏꯒꯤ ꯒꯦꯡꯁꯦ
ꯅꯣꯏ ꯄꯔꯇꯤꯅꯤꯅꯦ ꯍꯥꯏ
ꯑꯣ ꯈꯣꯏꯒꯤ ꯄꯥꯔꯇꯤ ꯆꯠꯄ ꯑꯗꯨꯒꯤ
ꯅꯨꯄꯥ ꯀꯣꯏꯕ ꯆꯠꯄ ꯃꯥꯜꯂꯦ ꯅꯣꯏ
ꯍꯥ
ꯅꯨꯄꯥ ꯀꯣꯏꯕ ꯆꯠꯄ ꯃꯥꯜꯂꯦ ꯅꯣꯏ ꯃꯑꯣꯡꯁꯤꯗꯤ
ꯎꯝ ꯑꯈꯣꯏ ꯅꯨꯄꯥ ꯑꯃ ꯍꯣꯃꯣ ꯑꯃꯒ ꯑꯈꯣꯏꯒꯤ ꯏꯕꯨꯡ ꯑꯃ ꯈꯣꯏ ꯃꯉꯥ ꯃꯉꯥ
ꯑꯣ ꯑꯥ ꯁꯤꯛꯁ ꯁꯤꯛꯁ ꯈꯛꯇꯅꯦ
ꯎꯝ
ꯀꯗꯥꯗꯒꯤ ꯅꯨꯄꯥꯒ ꯆꯠꯇꯣꯏꯅꯣ ꯑꯀ꯭ꯔꯤꯔꯥ ꯑꯁꯤ ꯑꯥ ꯔꯝꯕ꯭ꯔꯩꯗ ꯂꯩꯕ ꯂꯥꯏꯗꯣ ꯅꯨꯄꯤ ꯑꯣꯏꯕ ꯃꯥꯂꯀꯣ ꯉꯁꯥꯏꯗꯣ ꯑꯍꯟ ꯑꯍꯟ ꯅꯨꯄꯥ ꯑꯃ ꯇꯤꯀꯦꯠ ꯀꯛꯐꯝꯒꯤ ꯀꯥꯎꯟꯇꯔꯗ ꯂꯩꯕ ꯅꯨꯄꯥꯅ ꯍꯥꯏꯕꯅꯦꯗ ꯅꯣꯏ ꯅꯨꯄꯥ ꯃꯁꯛ ꯐꯖ ꯐꯖꯕ ꯁꯤ ꯂꯥꯛꯀ ꯀꯩꯅꯣ ꯍꯥꯏꯅ ꯐꯥꯒꯤꯒꯨꯝ ꯇꯨꯝ ꯑꯁꯦꯡꯕꯒꯨꯝ ꯐꯥꯒꯤꯒꯨꯝ ꯑꯗꯨꯝ ꯍꯥꯏꯕꯀꯣ ꯑꯗꯨꯗꯤ ꯑꯈꯣꯏ ꯍꯪꯕꯅꯤꯗ ꯄꯤ ꯑꯣꯏꯕ ꯃꯥꯜꯂꯦ ꯅꯪ
ꯋꯥ ꯂꯧꯗꯦꯗ ꯏꯔꯨꯈ꯭ꯔꯦꯗꯤ
ꯑꯣ ꯄꯨꯡꯁꯥꯏ ꯑꯩꯒꯤ ꯃꯔꯨꯞ ꯑꯩꯒꯤ ꯏꯕꯨꯡꯅꯦ ꯑꯩꯒꯤ ꯃꯔꯨꯞ ꯑꯩꯒꯤ ꯀꯖꯤꯟꯅꯦ ꯑꯗꯨꯒ ꯑꯩꯒꯤ ꯔꯣꯛ ꯑꯃ ꯍꯣꯃꯣꯅꯦ ꯃꯣꯏꯁꯨ ꯑꯗꯨꯝ ꯏꯔꯣꯏꯕꯅꯦ ꯉꯁꯥꯏꯗꯣ
ꯎꯝ ꯅꯋꯥ ꯂꯧꯗꯦꯗ ꯆꯤꯡꯃꯤ ꯑꯈꯣꯏꯅ ꯀꯗꯥꯏꯗꯒꯤ ꯂꯥꯛꯏꯅꯣ
ꯑꯗꯨꯅꯦ ꯉꯁꯥꯏ ꯑꯍꯟ ꯅꯨꯄꯥ ꯑꯃꯅ ꯍꯥꯏꯕ ꯑꯩꯗꯤ ꯂ ꯍꯥꯏꯅ ꯈꯟꯕ ꯍꯟꯗꯛ ꯏꯁꯤꯡ ꯌꯥꯝ ꯀꯪꯒꯦꯀꯣ ꯆꯠꯇ꯭ꯔꯤꯕꯣ
ꯆꯠꯄ ꯀꯨꯏꯔꯦ ꯆꯍꯤ ꯆꯍꯤ ꯑꯍꯨꯝ ꯃꯔꯤ ꯑꯁ ꯆꯍꯤ ꯃꯉꯥ ꯐꯥꯔꯝꯃꯅꯤ
ꯑꯩꯁꯨ ꯑꯪ ꯀ꯭ꯔꯤꯔꯥ ꯇꯨ ꯊꯥꯎꯖꯟ ꯇ꯭ꯋꯦꯟꯇꯤ ꯊ꯭ꯔꯤ ꯑꯗꯨꯋꯥꯏꯗ ꯆꯠꯄꯗꯣ ꯉꯁꯤꯅ ꯑꯃꯨꯛ ꯆꯠꯄꯅꯦ ꯀꯤꯌꯦꯍꯦ ꯇꯣꯡꯗꯦ ꯕꯣꯠ ꯇꯣꯡꯅꯤꯡꯉꯥꯏ ꯕꯣꯠ ꯂꯩꯇꯦꯅ ꯕꯣꯠ ꯊꯧꯅꯕ ꯃꯤ ꯂꯩꯇꯦ
ꯄꯣꯠ ꯊꯝꯗꯦ
ꯎꯝ ꯃꯤꯁꯨ ꯂꯩꯇꯦ ꯕꯣꯠ ꯊꯧꯅꯤꯡꯉꯥꯏ
ꯀꯧꯎ ꯌꯥꯗ꯭ꯔꯣ
ꯑꯗꯨ ꯅꯪ ꯉꯔꯥꯡ ꯀꯣꯜ ꯇꯧꯁꯤ ꯍꯥꯏꯅ ꯇꯦꯛꯁꯁꯤ ꯀꯛꯄ ꯌꯥꯗ꯭ꯔꯣ
ꯑꯩꯉꯣꯟꯗ ꯀꯧꯔꯗꯤ ꯑꯩꯅ ꯄꯨꯕꯤꯕ ꯌꯥꯏꯅ
ꯑꯗꯨꯅꯤ ꯚꯣꯠꯇꯨ ꯂꯩ ꯅꯪ ꯊꯧꯕ ꯍꯩꯕ꯭ꯔꯥ
ꯑꯩꯍ ꯕꯣꯠ ꯊꯧꯕꯕꯨ ꯀꯔꯤ ꯂꯨꯒꯗ꯭ꯔꯅꯦ
ꯅ ꯑꯗꯨꯒꯨꯝꯕ ꯆꯥꯎꯕ ꯏꯁꯤꯡꯗ ꯕꯣꯠ ꯇꯣꯡ ꯑꯑ ꯀꯤꯌꯦ ꯉꯥꯏꯈꯣ ꯆꯥꯔꯖ ꯇꯣ ꯑꯃꯨꯛ
ꯏꯔꯣꯏꯕ ꯍꯥꯏꯕ꯭ꯔꯥ ꯅꯪ ꯍꯩꯇꯦ ꯑꯁ ꯏꯔꯣꯏꯕ ꯇꯝꯒꯗꯕꯅꯤ
ꯑꯁ ꯇꯥꯝꯃꯁꯨ ꯍꯩꯇꯦ
ꯏꯔꯣꯏꯅꯤꯡꯗ꯭ꯔꯣ
ꯏꯔꯣꯏꯅꯤꯡꯉꯦ ꯑꯗꯨ ꯍꯩꯇꯦ ꯎꯄꯥꯏ ꯂꯩꯇꯦ
ꯑꯣꯏ ꯈꯨꯟꯗ ꯇꯨꯔꯦꯟꯒꯨꯝꯕ ꯂꯩꯇ꯭ꯔꯣ
ꯇꯨꯔꯦꯟꯗꯤ ꯂꯩꯌꯦ ꯀꯔꯤꯔ ꯑꯗꯨꯝ ꯗꯤꯞ ꯑꯣꯏꯕ ꯃꯐꯝꯗꯗꯤ ꯆꯪꯕ ꯍꯩꯇꯦ ꯀꯤꯌꯦ
ꯑꯁ ꯂꯣꯏꯔꯦꯍꯦ
ꯑꯁ ꯁꯤꯒꯦ ꯇꯧꯕꯅꯣꯡ ꯅꯣꯡꯃ ꯏꯔꯣꯏꯕ ꯆꯠꯂꯒ ꯑꯩꯗꯣ ꯏꯔꯣꯏꯕ ꯇꯝꯕꯅꯦꯕ ꯊꯝꯔꯒ ꯑꯈꯣꯏꯒꯤ ꯀꯥꯖꯤꯟ ꯑꯃ ꯃꯨꯔꯇꯦ ꯆꯥꯎꯕ ꯑꯃ ꯂꯩꯌꯦ ꯌꯥꯝ ꯗꯤꯞ ꯑꯣꯏꯑꯦꯕ ꯑꯗꯨ ꯃꯐꯝꯗ ꯑꯗꯣ ꯂꯥꯛꯑꯣ ꯑꯩ ꯂꯧꯒꯦ ꯑꯩꯒꯤ ꯀꯖꯤꯟ ꯍꯥꯏꯕ ꯑꯩꯅ ꯏꯔꯣꯏꯔꯒ ꯂꯥꯛꯄ ꯑꯗꯨꯒ ꯃꯥꯅ ꯑꯥ ꯃꯊꯛꯇꯒꯤ ꯅꯨꯡꯗꯒꯤ ꯗꯝ ꯇꯧꯔꯛꯄꯗꯣ ꯑꯗꯨ ꯑꯩꯉꯣꯟꯗ ꯑꯩꯉꯣꯟꯗ ꯗ ꯑꯩꯒꯤ ꯍꯛꯆꯥꯡꯗ ꯀꯔꯤ ꯍꯥꯏꯁꯤꯔꯣ
ꯁꯣꯛꯄ
ꯍꯣꯏ ꯁꯣꯛꯄ ꯑꯗꯨꯒꯤ ꯑꯩ ꯃꯈꯥꯗ ꯀꯨꯝꯕꯗꯣ ꯑꯩꯗꯣ ꯑꯥ ꯃꯊ ꯌꯦꯡꯈꯠꯂꯒ ꯉꯁꯤ ꯑꯩ ꯁꯤꯔ ꯇꯔꯦꯀꯣꯅ ꯈꯟꯕꯅꯦ ꯑꯗꯨꯒꯤ ꯃꯇꯟꯗ ꯑꯗꯨꯝ ꯑꯗꯨꯝ ꯀꯥꯈꯠꯂꯛꯑꯦ ꯇꯨꯗꯒꯤ ꯑꯁ ꯇꯨꯗꯒꯤꯗꯒꯤ ꯑꯩ ꯇꯣꯛꯈ꯭ꯔꯦ
ꯁꯤꯗꯤ ꯁꯥꯏꯌꯦ ꯑꯁ ꯅꯪꯗꯤ ꯏꯝꯐꯥꯜꯗ ꯂꯩꯕ꯭ꯔꯥ
ꯑꯩꯗꯤ ꯏꯝꯐꯥꯜꯅ ꯂꯩꯇꯦꯅ ꯃꯅꯤꯄꯨꯔꯗ ꯂꯩꯇꯦ ꯑꯩꯗꯤ
ꯑꯣ ꯑꯣ ꯑꯣ ꯑꯁꯥꯏꯗ ꯑꯣ ꯑꯣ ꯌꯥꯝ ꯐꯩ ꯃꯅꯤꯄꯨꯔꯗ ꯂꯩꯇꯕ
ꯃꯅꯤꯄꯨꯔꯗ ꯂꯩꯅꯤꯡꯗ꯭ꯔꯦ ꯑꯗꯨꯒꯤ ꯆꯠꯈ꯭ꯔꯕꯅꯦ
ꯇꯨꯅꯤ ꯑꯩꯁꯨ ꯅꯦꯁ ꯌꯔ ꯆꯠꯀꯅꯤ ꯈꯪꯗꯦ ꯀꯔꯤ ꯂꯥꯏꯔ ꯆꯠꯀꯦ
ꯁꯤꯂꯣꯡꯗ ꯂꯥꯛꯑꯣ ꯍꯦ
ꯅꯦ ꯁꯤꯂꯣꯡ ꯑꯦꯛꯁꯄꯦꯟꯁꯤꯚ ꯑꯣꯏꯌꯦ
ꯑꯩ ꯁꯤꯂꯣꯡꯗ ꯂꯩꯔꯤꯌꯦ ꯑꯩꯅ ꯀꯣꯏꯕ ꯄꯨꯕꯤ ꯂꯑꯣ
ꯑꯁ ꯉꯀꯣ ꯁꯤꯂꯣꯡꯗꯗꯤ ꯀꯣꯏꯕ ꯃꯐꯝ ꯌꯥꯝ ꯂꯩ ꯍꯥꯏ ꯑꯗꯣ ꯑꯦꯛꯁꯄꯦꯟꯁꯤꯞ ꯑꯣꯏ ꯍꯥꯏ ꯑꯗꯨꯒꯤ ꯆꯠꯅꯤꯡꯗꯦ ꯑꯃꯔꯛꯇꯤꯀꯨꯝꯕ
ꯑꯦꯛꯁꯄꯦꯟꯁꯤꯐꯇꯤ ꯑꯣꯏꯌꯦ ꯍꯣꯏ ꯑꯁ ꯄꯣꯠ ꯇꯥꯡꯕꯅ ꯂꯣꯏꯔꯦ
ꯑꯗꯨꯅꯦ ꯎꯝ ꯑꯈꯣꯏꯗꯤ ꯎꯝ ꯆꯥꯡꯉꯒ ꯄꯣꯠ ꯑꯈꯣꯏꯗꯤ ꯀꯔꯁꯤꯔ ꯅꯨꯄꯤ ꯑꯣꯏꯕꯅꯤ ꯗ꯭ꯔꯦꯁꯨ ꯌꯥꯝ ꯀꯩ ꯍꯥꯏꯁꯤꯔ ꯌꯥꯝ ꯂꯥꯎ ꯍꯣꯏ ꯑꯗꯨꯅꯤ ꯑꯗꯨ ꯂꯩꯔꯗꯤ ꯑꯃꯨꯛ ꯌꯨꯝ ꯊꯣꯛꯅꯤꯉꯥꯏ ꯂꯩꯇ꯭ꯔꯗꯤ ꯑꯗꯨꯝ ꯕꯦꯔ ꯑꯣꯏꯔꯅꯤ ꯑꯗꯨꯗ
ꯅꯣꯏꯁꯤ ꯅꯨꯄꯤꯁꯤꯡꯁꯤ ꯗ꯭ꯔꯦꯁ ꯑꯗꯨꯝ ꯍꯣꯡꯕ ꯃꯥꯜꯂꯦꯀꯣ ꯀꯣꯏꯕ ꯆꯠꯄꯗ ꯉꯁꯤ ꯀꯣꯏꯕ ꯆꯠꯄꯗ ꯍꯌꯦꯡ ꯑꯃꯨꯛ ꯍꯥꯞꯄꯗ
ꯇꯧꯕꯅꯦ ꯑꯩꯗꯤ ꯑꯁ ꯅꯨꯃꯤꯠ ꯅꯨꯃꯤꯠꯀꯤ ꯗ꯭ꯔꯦꯁ ꯍꯥꯞꯄꯗꯣ ꯑꯁꯤ ꯅꯨꯃꯤꯠ ꯑꯁꯤ ꯍꯥꯞ ꯍꯥꯞꯅꯤꯡꯉꯥꯏ ꯍꯥꯏꯅ ꯑꯗꯨ ꯇꯧꯕꯧꯕꯗꯣ
ꯎꯝ ꯑꯗꯨ ꯈꯜꯂꯒ ꯂꯩꯕꯗ ꯃꯊꯥ ꯁꯥꯕꯅꯤꯅꯦ
ꯑꯗꯨꯅꯦ ꯑꯗꯨ ꯑꯗꯨꯕꯨ ꯑꯁ ꯍꯥꯏꯕ ꯍꯩꯇꯦꯁꯤ ꯋꯥꯁꯨ
ꯉꯁꯥꯏ ꯒ꯭ꯔꯨꯞꯇ ꯀꯔꯤꯅꯣ ꯑꯃ ꯊꯥꯔꯛ
ꯍꯣꯏꯅꯦ ꯍꯣꯏꯅꯦ ꯅꯣꯏ ꯅꯣꯏ ꯂꯣꯟꯗ ꯅꯣꯏ ꯉꯥꯡꯔ ꯂꯩꯅꯦ
ꯑꯗꯨ ꯑꯩꯅꯦ
ꯅꯪ ꯅꯠꯇ꯭ꯔꯣ ꯑꯗꯣ
ꯑꯩꯅꯦ
ꯑꯩꯁꯨ ꯅꯪ ꯃꯥꯟꯕꯥꯟꯕ ꯋꯅꯦꯗ
ꯑꯩꯅꯦ ꯀꯔꯤꯔ ꯑꯩꯈꯣꯏꯗꯤ ꯑꯩꯈꯣꯏ ꯃꯔꯨꯞꯁꯤꯡꯒ ꯂꯩꯕꯒꯤꯀꯣ ꯕꯦꯛꯒ꯭ꯔꯥꯎꯟꯗ ꯋꯥ ꯍꯥꯡꯔꯛꯀꯅꯤ
ꯅꯪ ꯔꯨꯜꯁꯇꯤ ꯈꯪꯗꯕꯔ ꯔꯨꯜꯁꯇ ꯑꯦ ꯔꯨꯜꯁꯇꯣ ꯈꯪꯗꯕꯤꯔꯕ
ꯈꯪꯉꯦ ꯈꯪꯉꯦ ꯑꯗꯨ ꯑꯣꯏꯔꯁꯨ ꯃꯣꯏꯅ ꯑꯗꯨꯃꯥꯏꯅ ꯇꯥꯔꯕ ꯑꯗꯨꯃꯥꯏꯅ ꯇꯥꯔꯝꯅꯤ ꯍꯥꯏꯕ ꯈꯪꯗꯦꯅ ꯍꯥꯏꯕꯗꯤ ꯃꯤ ꯂꯣꯏꯅꯃꯛ
ꯎꯝ ꯌꯥꯏ ꯍꯦ ꯅꯪꯁꯨ
ꯉꯔꯥꯡꯅꯤ ꯑꯗꯣ
ꯀꯅꯥꯒ ꯋꯥꯔꯤ ꯁꯥꯕ ꯀꯥꯟꯗꯔꯣ ꯅꯪꯒꯤ ꯅꯃꯥꯟ ꯅꯕꯤꯒꯔꯣ ꯏꯁꯇ꯭ꯔꯦꯟꯖꯔ
ꯑꯌꯥꯝꯕꯗꯤ ꯑꯩꯒꯤ ꯃꯔꯨꯞꯁꯤꯡꯒ ꯇꯧꯋꯦ ꯍꯥꯏꯕꯗꯤ ꯑꯩꯒꯤ ꯃꯤꯨꯞꯁꯤꯁꯨ ꯂꯣꯏ ꯄꯥꯏꯌꯦꯕ ꯁꯤꯁꯦ
ꯅꯪ ꯀꯗꯥꯏꯗꯒꯤꯒ꯭ꯔꯣ ꯅꯪꯒꯤ ꯇꯃꯦꯡꯂꯣꯡꯗꯒꯤꯔꯣ
ꯅꯣꯅꯦ ꯅꯣꯅꯦ ꯑꯁꯤꯁꯨ ꯍꯥꯏ
ꯍꯥꯏꯕ ꯌꯥꯕꯅꯦ ꯍꯥꯏꯕ ꯌꯥꯕꯅꯦ ꯑꯁꯤꯗꯤ ꯗꯤꯁꯇ꯭ꯔꯤꯛꯇꯤ ꯍꯥꯏꯕ ꯌꯥꯕꯅꯦ ꯂꯩꯀꯥꯏ ꯀꯨꯝꯕ ꯍꯥꯏꯕ ꯌꯥꯗꯕꯅꯦ
ꯅꯣꯅꯦ ꯗꯒꯤꯅꯦ
ꯑꯝ ꯗꯤꯖꯤ ꯇꯤꯖꯤ ꯈꯪꯉꯦ ꯀꯣ ꯁꯤꯒꯤ ꯅꯤꯁꯤꯄꯔꯤꯠ ꯇꯧꯕꯤꯕ ꯅꯨꯄꯥꯁꯤ
ꯑꯣ ꯑꯈꯣꯏꯒꯤ ꯁꯤꯅꯤꯌꯔꯅꯤ ꯍꯥꯏꯌꯦ ꯃꯥꯗꯣ
ꯑꯥ ꯃꯥꯒꯤ ꯃꯈꯣꯏ ꯕꯦꯠꯁꯅꯦ ꯑꯩꯁꯦ
ꯑꯝ ꯌꯝ ꯐꯩꯌꯦ ꯑꯝ
ꯈꯪꯕ꯭ꯔꯣ ꯅꯪ ꯃꯥꯕꯣ ꯄꯥ꯭ꯔꯁꯅꯦꯜꯂꯤ
ꯅꯣ
ꯑꯥ
ꯄꯔꯁꯅꯦꯜꯂꯤ ꯈꯥꯟꯗ ꯑꯗꯨꯝ ꯑꯈꯣꯏ ꯀꯁꯤ ꯑꯈꯣꯏꯒꯤ ꯗꯥꯎꯠ ꯂꯩꯕꯒꯨꯝꯕꯗꯗꯤ ꯃꯥꯅ ꯐꯖꯅ ꯐꯖꯅ ꯐꯣꯟ ꯇꯧꯔꯛꯒ ꯇꯥꯛꯄꯤꯑꯕꯀꯣ ꯑꯗꯨꯗꯒꯤꯗꯒꯤꯇꯨꯝ ꯈꯔ ꯈꯪꯕꯅꯤꯗ
ꯑꯣ ꯃꯣꯃꯣ ꯈꯪꯕ꯭ꯔꯥꯅ ꯅꯣꯏꯁꯤꯅꯦ ꯑꯁ ꯈꯪ ꯈꯪꯔꯏꯗ ꯑꯈꯣꯏ ꯕꯦꯁ ꯎꯝ ꯎꯝ
ꯃꯣꯃꯣ ꯈꯪꯗꯦ ꯃꯣꯃꯣ ꯈꯪꯗꯦ ꯌꯣꯃꯣ ꯈꯪꯉꯦ
ꯎꯝ
ꯈꯪꯗꯦ
ꯅꯨꯡꯉꯥꯏꯔꯤꯕ ꯗꯤ ꯑꯦꯝ ꯑꯥꯔꯁꯇ ꯇꯝꯂꯛꯄꯗꯨ ꯅꯣꯏ
ꯀꯔꯤ ꯅꯨꯡꯉꯥꯏꯕꯅꯣ ꯗꯤ ꯑꯦꯝꯗ ꯀꯥꯔꯒ ꯐꯖꯅ ꯔꯤꯒ꯭ꯔꯦꯆꯞꯅꯦ ꯑꯈꯣꯏꯒꯤ ꯁꯕꯖꯦꯛ ꯈꯨꯂꯧꯗꯨꯒ
ꯍꯦꯍꯦ
ꯁꯣꯁꯤꯌꯣꯂꯣꯖꯤ ꯂꯧꯕꯤꯕꯒꯤ ꯂꯣꯏꯔꯦ ꯅꯪꯁꯨ ꯈꯪꯕꯅꯤꯗ ꯎꯃꯥꯀꯥꯟꯇꯥꯥꯗꯣ
ꯍꯣꯏ ꯑꯩ ꯑꯩꯗꯤ ꯑꯥꯔꯠꯁ ꯂꯧꯗꯦꯗ
ꯑꯗꯨꯒꯤꯅꯦ ꯑꯩ
ꯏꯟꯗꯤ ꯀꯃꯔꯁ ꯕꯤ ꯕꯤ ꯑꯦꯗ
ꯑꯣ ꯑꯣ ꯌꯥꯝ ꯐꯩꯌꯦ ꯑꯈꯣꯏ ꯀꯣꯜꯂꯦꯖꯇ ꯌꯥꯝ